ꯇꯥꯔꯦ ꯅꯨꯡꯉꯥꯏꯔꯤꯕꯣ
ꯅꯨꯡꯉꯥꯏ
ꯎꯝ ꯎꯝ ꯅꯃ ꯄꯥꯎ ꯇꯥꯗ ꯀꯨꯏꯔꯦꯅꯦ
ꯌꯥ
ꯅꯪ ꯀꯩꯗꯧꯔꯃꯤꯅ
ꯀꯩꯝ ꯇꯧꯗꯤ ꯑꯗꯨꯝ ꯂꯩ
ꯎꯝ ꯎꯝ ꯋꯦꯗꯔꯁꯦ ꯀꯣꯏꯕ ꯆꯠꯅꯤꯡꯕꯒ ꯐꯥꯎꯗ꯭ꯔꯣ
ꯀꯣꯏꯕ ꯆꯠꯅꯤꯡꯗꯦ
ꯀꯣꯏꯕ ꯆꯠꯄ ꯄꯥꯝꯗꯕ꯭ꯔꯕ
ꯄꯥꯝꯃꯦ ꯑꯗꯣ ꯍꯧꯖꯤꯛꯀꯥꯟꯁꯦ ꯐꯥꯎꯗꯕ
ꯀꯩꯒꯤꯅ
ꯈꯪꯗꯦ ꯃꯇꯣꯝꯇ ꯐꯥꯎꯔꯛꯇꯕꯅꯤ
ꯎꯝ ꯑꯩꯅꯠꯇꯦ
ꯎꯝ
ꯍꯥꯟꯅꯗꯤ ꯀꯣꯏꯕ ꯌꯥꯝ ꯆꯠꯂꯛꯄ꯭ꯔꯕ
ꯌꯥꯝꯗꯤ ꯆꯠꯂꯛꯇꯦ ꯃꯁꯥꯒꯤ ꯈꯔ ꯆꯠꯀꯟꯗꯕꯒ ꯄꯨꯂꯞ ꯆꯠꯅꯤꯡꯈꯤꯗ꯭ꯔꯦ
ꯎꯝ ꯑꯧ ꯆꯠꯅꯤꯡꯕ ꯂꯝꯁꯨ ꯂꯩꯇꯦ ꯑꯩ ꯁꯨꯝ ꯂꯩꯔꯝꯕꯅꯤꯅ ꯑꯩꯁꯨꯨꯝ ꯅꯪ ꯃꯊꯟꯇ ꯂꯩ ꯌꯥꯕ꯭ꯔꯥꯅ
ꯎꯝ ꯆꯥꯅꯤꯡꯕꯁꯦ ꯍꯥꯟꯅꯗꯤ ꯂꯩꯌꯦꯕ ꯍꯧꯖꯤꯛꯇꯤ ꯂꯩꯇꯦꯕ
ꯑꯗꯨꯗꯤ ꯍꯥꯟꯅ ꯂꯩꯔꯝꯕꯗꯨꯣ ꯀꯩ ꯂꯝꯅꯣ ꯍꯥꯏꯔꯛꯑꯣꯅ ꯑꯦ ꯑꯁꯤ ꯂꯝꯁꯤ ꯆꯠꯅꯤꯡꯉꯦ ꯃꯅꯤꯄꯨꯔ ꯃꯄꯥꯟꯗꯕꯨ ꯑꯣꯏꯔꯁꯨ ꯒ
ꯃꯅꯤꯄꯨꯔ ꯃꯄꯥꯟꯗ ꯅꯠꯇꯦ ꯃꯅꯨꯡꯗꯅꯤ ꯑꯗꯨꯝ ꯍꯣꯏ
ꯀꯥꯏꯗ
ꯀꯣꯏꯕ ꯑꯣꯏꯅꯗꯤ ꯅꯠꯇꯦꯗ ꯑꯗꯨꯝ ꯂꯥꯏ ꯈꯣꯏꯔꯝꯕꯒ ꯆꯠꯅꯤꯡꯕꯗꯣ
ꯑꯣ
ꯃꯐꯝ ꯃꯐꯝ ꯂꯩꯗꯅ ꯃꯅꯤꯄꯨꯔꯗꯗꯤ
ꯎꯝ
ꯀꯩꯕ ꯑꯃ ꯂꯩꯕꯅꯤꯅꯦ ꯀꯩꯌꯥ ꯍꯥꯏꯕ꯭ꯔꯥ ꯀꯩꯅꯥ ꯍꯥꯏꯕ꯭ꯔꯥ ꯂꯝꯝ ꯂꯩꯕꯗꯣ ꯂꯥꯏ ꯈꯔꯝꯕꯗ
ꯌꯥꯌꯥꯡ ꯊꯥꯡꯉꯗꯔ
ꯃꯦ ꯀꯩꯅꯥ ꯍꯥꯏꯅ ꯀꯩꯟꯗ ꯀꯩꯅꯥ ꯃꯟꯗꯔ ꯍꯥꯏꯅ ꯑꯃ ꯂꯩꯕꯅꯦꯕ ꯂꯥꯞ ꯂꯥꯞꯄ ꯑꯗꯨꯗꯣ ꯆꯠꯅꯤꯡꯈꯤꯕꯗꯨ ꯀꯔꯝ ꯁꯥꯏꯗꯅꯣ ꯈꯪꯗꯦ ꯑꯩꯁꯨ
ꯂꯝ ꯃꯃꯤꯒ ꯍꯇ ꯇꯥꯛꯀꯥꯟꯗ ꯀꯔꯝ ꯁꯋꯥꯏꯗ ꯑꯣꯏꯒꯦ ꯃꯥꯟꯒꯦ
ꯑꯗꯨꯗꯣ ꯀꯔꯝ ꯁꯥꯏ ꯑꯣꯏꯗꯣꯏꯅꯣ ꯈꯪꯗꯤ ꯂꯥꯞꯇ ꯂꯥꯞꯄꯦ ꯍꯥꯏꯅꯈꯤꯕ
ꯎꯝ ꯍꯦꯌꯥꯡꯊꯥꯡ ꯕꯣꯔꯗꯤ ꯇꯥꯔꯦ ꯑꯗꯨ ꯀꯩꯅꯥꯗꯤ ꯇꯥꯗ꯭ꯔꯤ
ꯀꯩꯅꯥ ꯃꯟꯗꯤꯔ ꯍꯥꯏꯅ ꯇꯥꯗ꯭ꯔꯤꯕ
ꯍ ꯇꯗꯔꯤ
ꯑꯗꯨꯗ ꯂꯥꯞꯄꯒꯤ ꯆꯠ ꯐꯪꯗꯕꯗꯣ
ꯑꯝ ꯎ ꯃ ꯄꯥꯟꯗꯤ ꯀꯩꯁꯨꯤꯡꯕ ꯂꯩꯇꯦꯕ
ꯂꯩꯇꯦ
ꯎꯝ
ꯆꯠꯅꯤꯡꯕꯣꯅ
ꯑꯩꯁꯦ ꯆꯠꯅꯤꯡꯕ ꯑꯝꯗꯤ ꯆꯠꯀꯅꯤꯅ ꯈꯟꯕ ꯖꯄꯥꯟꯗ
ꯑꯣ
ꯍꯣꯏ ꯄꯤꯛꯏꯉꯩꯗ ꯑꯦꯅꯤꯃꯦ ꯈꯪꯕꯨ ꯅꯠꯇ꯭ꯔꯥ
ꯈꯪꯉꯦ
ꯅꯤꯃꯦꯗ ꯆꯥꯎꯔꯛꯈꯤꯕꯅꯤꯅꯀꯣ
ꯎꯝ
ꯑꯦꯅꯤꯃꯦꯒꯤ ꯍꯧꯔꯐꯝꯗꯣ ꯈꯪꯅꯤꯡ ꯋꯥꯅꯦ ꯑ ꯃꯐꯝꯗ ꯁꯨꯝ ꯌꯥꯝ ꯐꯖꯩꯗꯅ
ꯑꯥꯎ
ꯑꯣꯏꯔꯦ ꯑꯗꯨꯒ ꯍꯧꯖꯤꯛ ꯃꯣꯏ ꯀꯜꯆꯔ ꯐꯖꯅ ꯌꯣꯛꯈꯠꯄ ꯆꯥꯎꯈꯠꯄꯁꯨ ꯑꯣꯏꯗꯅ
ꯍꯣꯏ
ꯑꯗꯤ ꯀꯃꯥꯏꯅ ꯇꯧꯅꯣ ꯂꯝꯗꯣ ꯀꯃꯥꯏꯅ ꯇꯧꯅꯣ ꯈꯪꯅꯤꯡꯕ ꯃꯥꯅꯤ
ꯀꯔꯝ ꯀꯥꯟꯗꯒꯗꯤ ꯆꯠꯅꯤ ꯀꯥꯏꯅꯒ ꯁꯨꯝ ꯈꯟꯒꯦ ꯑꯗꯨꯗꯤ
ꯄꯩꯁꯥ ꯄꯥꯏꯔꯀꯥꯟꯗ
ꯊꯨꯅ ꯄꯥꯏꯖꯔꯣ ꯑꯗꯨꯗꯤ
ꯑꯣ ꯇ ꯅꯇ ꯄꯖꯦꯔꯒꯦ ꯅ ꯑꯦꯅꯤꯃꯦꯀꯥꯏ ꯌꯦꯡꯗ
ꯌꯦꯡꯗꯦꯗ
ꯎꯝ ꯏꯃꯥꯟꯅꯕꯁꯨ ꯑꯩꯅ ꯀꯣꯂꯦꯖꯇ ꯇꯝꯃꯤꯀꯥꯟꯗ ꯍꯒꯗ꯭ꯔ ꯃꯣꯏꯗꯤ ꯕꯣꯂꯤꯋꯨꯗꯀꯨꯝꯕ ꯍꯣꯂꯤꯋꯨꯗꯀꯨꯝꯕ ꯁꯨꯝ ꯌꯦꯡꯉꯦꯗꯅ
ꯑꯥ
ꯑꯗꯨꯒꯕ ꯃꯣꯏꯅ ꯍꯧꯖꯤꯛ ꯑꯩꯉꯣꯟꯗ ꯐꯤꯂꯝ ꯍꯪꯉꯀꯥꯟꯗ ꯍꯧꯖꯤꯛꯀꯤ ꯑꯦꯅꯤꯃꯦ ꯁꯨꯝ ꯍꯥꯏꯕ
ꯑꯥ
ꯑꯉꯥꯡ ꯃꯆꯥ ꯁꯅꯅꯁꯨ ꯀꯔꯤ ꯌꯦꯡꯗꯅ ꯈꯣꯠꯇꯅꯦꯅ ꯇꯧꯔꯒ ꯅꯣꯛꯅꯔꯝꯃꯦ ꯑꯗꯨꯩ ꯀꯣꯔꯣꯅꯥ ꯃꯇꯨꯡꯗ ꯑꯦꯅꯤꯃꯦꯗ ꯌꯦꯡꯕ ꯍꯧꯕꯖꯥꯠꯅꯤꯅ ꯃꯣꯏ ꯐꯣꯟ ꯇꯧꯔꯛꯑꯦ ꯑꯗꯣ ꯕꯥꯏ ꯑꯦꯅꯤꯃꯦ ꯀꯩꯀꯩ ꯅꯨꯡꯉꯥꯏꯕ ꯂꯩꯒꯦ
ꯅꯨꯡꯉꯥꯏꯔꯝꯕꯗꯣ ꯌꯦꯡꯉꯀꯥꯟꯗ
ꯑ
ꯑꯃ ꯍꯥꯏꯔꯛꯑꯣ ꯑꯩꯁꯨ ꯌꯦꯡꯒꯦ
ꯑꯃꯁꯦ ꯂꯩꯗꯤ ꯃꯌꯥꯝ ꯂꯩꯈ꯭ꯔꯦ ꯑꯗꯣ ꯍꯧꯔꯛꯄꯒꯤ ꯑꯣꯏꯅ ꯅꯨꯡꯉꯥꯏꯕꯗꯤ ꯗꯤꯃꯦꯟꯁ ꯂꯦꯌꯔ ꯍꯥꯏꯅ ꯂꯩꯕꯅꯦ
ꯑꯥ
ꯁꯨꯝ ꯅꯨꯡꯁꯨ ꯅꯨꯡꯉꯥꯏꯕ ꯀꯩꯅꯣꯁꯨ ꯇꯧꯕ
ꯑꯗꯨꯝ ꯌꯨꯇ꯭ꯌꯕꯇ ꯌꯦꯡꯕ꯭ꯔꯣ
ꯎꯝ ꯐꯦꯁꯕꯨꯛꯇꯁꯨ ꯐꯪꯕꯅꯦ ꯑꯗꯣ ꯗꯦꯃꯦꯖ ꯂ꯭ꯂꯦꯌꯔꯗꯤ ꯐꯪꯉꯝꯒꯗ꯭ꯔꯥ ꯈꯪꯗꯦꯅꯦ ꯑꯩ ꯑꯦꯞ ꯁꯤꯅꯝꯅꯦꯕ ꯑꯦ ꯑꯥ ꯑꯩ ꯇꯣꯄꯤꯤꯛꯦ ꯃꯈꯥ ꯀꯩꯅꯣ ꯁꯤ ꯁ꯭ ꯑꯃ ꯇꯥꯡꯉꯁꯂ ꯁꯤ ꯀꯩꯅꯣꯝ ꯃꯇꯥꯡꯁꯤ ꯑ ꯑ ꯍꯌꯦ ꯑꯦꯅꯤꯃꯦꯗ ꯍꯦꯛ ꯌꯦꯡꯀꯥꯟꯗ ꯃꯣꯏ ꯌꯦꯛꯄꯒꯤ ꯃꯑꯣꯡ ꯀꯩꯗꯧ ꯃꯥꯜꯂꯦꯗꯅ ꯑ ꯖꯣꯀꯔꯒꯨꯝꯕ ꯄꯌꯦꯛꯇ ꯌꯦꯛꯄꯒ ꯃꯥꯜꯂꯤꯦꯗꯅ ꯑꯗꯣ ꯍꯧꯖꯤꯛꯀꯤ ꯃꯣꯏ ꯋꯥꯔꯤꯒꯨꯝꯕ ꯌꯦꯡꯉꯀꯥꯟꯗꯗꯤ ꯀꯩꯅꯣ ꯇꯧꯕꯅꯦꯕ ꯍꯧꯖꯤꯛꯀꯤ ꯍꯥꯏꯔꯤꯖꯅꯤꯡꯁꯦ ꯁꯤꯁꯨ ꯃꯌꯥꯝ ꯂꯩꯕ ꯑꯗꯨꯒ ꯃꯣꯏ ꯔꯤꯂꯦꯁꯟꯁꯨ ꯐꯖꯅ ꯄꯤꯌꯦꯕ ꯂꯣꯌꯦꯜꯇꯤ ꯑꯣꯏꯒꯦꯔꯥ ꯐ꯭ꯔꯦꯟꯁꯤꯞꯀꯤ ꯃꯔꯗ ꯑꯣꯏꯒꯦꯔꯥ
ꯎꯝ
ꯁꯦꯀ꯭ꯔꯤꯐꯥꯏꯁ ꯑꯣꯏꯒꯦꯔꯥ ꯂꯣꯏ ꯁꯨ ꯌꯥꯎꯕꯗꯣ ꯑ ꯀꯦꯀ ꯍꯧꯖꯤꯦꯛ ꯌꯦꯡꯀꯥꯟꯗ ꯍꯧꯖꯤꯛ ꯑꯩꯈꯣꯏ ꯏꯁꯥꯗ ꯌꯥꯝ ꯄꯥꯟꯕꯗꯣ ꯑꯗꯨꯒꯨꯝꯕꯅ ꯑꯣꯏꯒꯟꯕ ꯍꯥꯏꯇꯥꯔꯦ ꯍꯧꯖꯤꯛꯐ ꯍꯧꯖꯤꯛꯅꯒ ꯋꯥꯕ ꯎꯔ ꯑꯗ ꯑꯩꯉꯣꯟꯗ ꯋꯥꯕꯗꯤ ꯅꯤꯡꯁꯤꯡꯉꯛꯄꯒꯨꯝꯕ ꯑꯗ ꯑ ꯌꯥꯝ
ꯏꯁꯥꯗ ꯊꯣꯛ
ꯑ ꯑꯗꯨꯃꯥꯏꯅ ꯇꯧꯔ ꯁꯨꯝ ꯑꯗꯨꯃꯥꯏꯅ ꯇꯧꯔ ꯁꯨꯝ ꯅꯨꯡꯉꯥꯏꯈꯤꯕꯅꯦꯕ ꯑꯗꯨꯒ ꯀꯩꯅꯣ ꯇꯧꯔꯁꯨ ꯍꯧꯖꯤꯛ ꯃꯣꯏꯒꯤ ꯑ ꯏꯪꯂꯤꯁ ꯐꯤꯂꯝꯗ ꯍꯥꯏꯔꯒꯅ ꯃꯣꯏ ꯑꯦꯚꯦꯟꯖꯔꯁꯀꯨꯝꯕ ꯇꯧꯕ ꯃꯣꯏ ꯁꯥꯏꯟꯁ ꯐꯤꯛꯁꯟ ꯃꯌꯥꯝ ꯂꯩꯗꯅ
ꯑꯥꯎ
ꯍꯥꯏ ꯑꯗꯨꯒꯨꯝꯕꯗꯁꯨ ꯃꯣꯏꯁꯨ ꯁꯥꯏꯟꯁꯇꯣ ꯑꯣꯏꯊꯣꯛꯄ ꯌꯥꯗ꯭ꯔꯁꯨ ꯈꯔ ꯊꯤꯒꯠꯂꯒ ꯍꯥꯏꯗꯤ ꯍꯧꯖꯤꯛ ꯃꯔꯝ ꯄꯤꯕ ꯌꯥꯃꯣ ꯅꯠꯇ ꯃꯣꯏ ꯁꯥꯔꯤꯦꯗꯣ ꯑꯗꯨꯃꯥꯏꯅ ꯇꯧꯔꯒ ꯁꯨꯝ ꯍꯧꯖꯤꯛ ꯑꯦꯅꯤꯃꯦꯜꯁ ꯐꯖꯅ ꯊꯤꯒꯠꯄ ꯍꯧꯖꯤꯛꯀꯤ ꯏꯁꯄꯣꯔꯠꯁꯀꯤ ꯃꯔꯝꯗ ꯇꯧꯕ ꯑꯣꯏꯔꯁꯨ ꯍꯧꯖꯤꯛ ꯏꯁꯄꯣꯔꯠꯁꯀꯤ ꯅꯤꯌꯣꯝꯒꯁꯦ ꯍꯥꯟꯅ ꯃꯣꯏ ꯐꯖꯅ ꯊꯦꯡꯒꯠꯂꯅꯤꯗꯅ ꯑꯗꯨꯒ ꯃꯣꯏꯅ ꯑꯃꯨꯐ ꯀ꯭ꯔꯤꯌꯦꯠ ꯇꯧꯔꯛꯄ ꯀꯥꯟꯗꯁꯨ ꯑꯗꯨꯒ ꯍꯧꯖꯤꯛꯀꯤ ꯅꯤꯌꯣꯝꯒꯩꯗꯨꯒ ꯄꯨꯂꯞ ꯍꯥꯏꯠꯇꯣꯠꯅꯔ ꯆꯠꯂꯒ ꯍꯥꯏꯗꯤ ꯑꯁꯣꯏꯕ ꯀꯔꯤꯝ ꯌꯥꯎꯍꯟꯗꯕꯗꯣ
ꯍ
ꯑꯗ ꯑꯩ ꯌꯥꯝꯗꯤ ꯌꯥꯝ ꯆꯦꯛꯁꯤꯟꯅ ꯇꯧꯕꯅꯦꯕ ꯑꯗꯨꯅ ꯃꯣꯏ ꯇꯧꯔꯤꯕ ꯃꯑꯣꯡꯗꯨ ꯌꯥꯝ ꯊꯤ ꯃꯣꯏ ꯗꯦꯗꯤꯀꯦꯁꯟꯅ
ꯎꯝ ꯍꯣꯏ
ꯑꯗꯨꯒꯤꯅꯦꯅ ꯄꯥꯝꯃꯤꯁꯦ ꯃꯅꯤꯗꯤ ꯀꯦꯁ ꯃꯤ ꯌꯥꯉ
ꯑꯩꯗꯤ ꯐꯤꯂꯝ ꯌꯦꯡꯒꯦ
ꯌꯦꯡꯒꯌꯥ
ꯍꯣꯏ
ꯐ ꯅꯦꯆꯔꯁꯤ ꯂꯩꯕꯅꯤꯀꯣ ꯀꯣꯏꯕꯁꯨ ꯆꯠꯅꯤꯡꯗ꯭ꯔꯦ ꯍꯥꯏꯔꯦ ꯐꯤꯂꯝꯁꯨ ꯌꯦꯡꯗꯦ ꯍꯥꯏꯔꯦ ꯀꯩꯅꯣ ꯇꯧꯣꯡꯗꯧ ꯃꯥꯅꯤꯦ ꯑ ꯒꯥꯔꯤꯒ ꯂꯞꯄꯒ ꯍꯧꯨꯖꯤꯛꯀꯤ ꯈꯨꯗꯣꯝꯕꯤꯁ ꯇꯤꯡꯊꯣꯛꯑꯒ ꯎꯆꯦꯛ ꯑꯃ ꯂꯦꯞꯄꯒ ꯋꯥꯔꯤ ꯁꯥꯕꯒ
ꯑꯣꯏꯗꯣꯏꯅꯦ ꯅꯨꯡꯉꯥꯏꯕꯅꯦ ꯑꯗꯨꯁꯨ
ꯑꯗꯨꯁꯨ ꯅꯨꯡꯉꯥꯏꯕꯅꯤꯅ
ꯎꯝ ꯏꯇꯣꯝꯗ ꯂꯩꯔꯒ
ꯎꯝ ꯑ ꯏꯇꯣꯝꯇ ꯂꯩꯕꯒꯤ ꯅꯨꯡꯉꯥꯏꯕꯁꯦ ꯑꯩꯁꯨ ꯀꯣꯂꯦꯖꯇ ꯈꯪꯉꯛꯑꯦꯕ
ꯀꯥꯕꯔꯗ ꯀꯥꯟꯗ ꯎꯝ
ꯥꯟ ꯍꯥꯟꯅꯗꯤ ꯈꯪꯗꯦ ꯍꯧꯖꯤꯛꯇ ꯈꯪꯉꯛꯄ
ꯑꯣ ꯅꯦꯆꯔꯒ ꯂꯩꯃꯤꯟꯅꯕꯗꯒꯤ
ꯎꯝ
ꯃꯤꯅꯗꯤ ꯉꯥꯎꯋꯦ ꯍꯥꯏꯕꯅꯦ ꯑꯗꯨꯃꯥꯏꯅ ꯇꯧꯕꯗꯣ ꯍ ꯍꯥꯏꯅꯕꯅꯦ
ꯃꯤ ꯃꯤ ꯃꯈꯥ ꯄꯣꯜꯂꯤꯦ ꯍꯥꯏꯗꯤ ꯑꯗꯨꯃꯥꯏꯅ ꯇꯧꯕꯗꯣ ꯀꯩ ꯑꯩꯈꯣꯏ ꯅꯨꯡꯉꯥꯏꯁꯤꯅ ꯀꯦꯄꯥꯁꯤ ꯁꯥꯟꯇꯤ ꯐꯪꯉꯤꯅꯦꯕꯠꯇ ꯏꯃꯅ ꯑꯃꯨꯛ ꯄꯨꯜꯂꯨꯅꯤ ꯃꯥꯅ ꯑꯃꯨꯛ ꯀꯔꯤ ꯈꯟꯈꯤꯅꯤꯅ ꯑꯃꯨꯛ ꯈꯟꯅꯤ ꯊꯕꯛ ꯇꯧꯔ ꯀꯥꯟꯗ ꯑꯗꯨꯒ ꯍꯥꯏꯗꯤ ꯃꯤ ꯁꯨꯝ ꯈꯜꯂ ꯁꯨꯝ ꯂꯩꯗꯅ ꯑꯗꯨ ꯈꯟꯕꯗꯣ ꯋꯥꯔꯛꯄ ꯍꯥꯏꯇꯥꯥꯔꯦ ꯀꯣꯝꯇ ꯂꯩꯔꯀꯥꯟꯗꯗꯤ ꯆꯥꯛ ꯆꯥꯛꯇ ꯍꯥꯏ ꯆꯥꯛꯇ ꯊꯣꯡꯕꯁꯨ ꯌꯥꯕꯤ ꯊꯣꯡꯕꯁꯨ ꯌꯥꯕꯤ ꯄꯨꯔꯥ
ꯑꯝ
ꯍꯧꯖꯤꯛ ꯑꯩꯈꯣꯏ ꯃꯦꯟꯇꯦꯜ ꯏꯁꯇ꯭ꯔꯦꯁꯇꯣ ꯄꯨꯔꯥ ꯐ꯭ꯔꯤ ꯑꯣꯏꯔꯛꯑꯦꯗꯅ ꯑꯗꯨꯒꯤꯅꯦ ꯄꯥꯝꯃꯦ ꯔꯤ ꯑꯗ ꯃꯣꯏ ꯐꯪꯗꯕ ꯃꯣꯏꯅꯗꯤ ꯈꯪꯉꯔꯣꯏ ꯑꯦ
ꯎꯝ ꯐꯪꯕꯇꯪꯅ ꯈꯪꯒꯅꯤꯗꯣ
ꯅꯣꯏ ꯑꯗꯨ ꯈꯛꯇꯗꯅ ꯍꯥꯏꯖꯔꯤꯅꯦ ꯑꯉꯥꯎꯕꯅꯦꯅ
ꯎꯝ
ꯃꯣꯏ ꯃꯊꯅꯤ ꯑꯩꯈꯣꯏ ꯉꯥꯎꯋꯦ ꯍꯥꯏꯕ ꯌꯥꯗꯣꯏꯅꯦ
ꯎꯝ ꯑꯩꯈꯣꯏꯅꯁꯨ ꯍꯥꯏꯕ
ꯑꯥ ꯀꯥꯏꯗꯦꯅꯦ ꯏꯗꯦ
ꯑ
ꯎꯗ ꯀꯔꯤ ꯃꯇꯥꯡꯅꯣ ꯀꯝ ꯍꯥꯏꯒꯦ ꯇꯧꯔꯝꯕꯣ ꯀꯣ ꯁꯤꯐꯃꯦ ꯑ
ꯀꯩ ꯃꯇꯥꯡꯗꯅꯣ
ꯑꯗꯨꯅꯦ ꯅꯤꯡꯁꯤꯡꯕ ꯊꯣꯛꯇ꯭ꯔꯤꯁꯦ ꯕ꯭ꯔꯦꯟꯁꯦ ꯌꯥꯝ ꯐꯕꯅꯤꯅꯀꯣ
ꯎꯝ
ꯎꯝ
ꯅꯤꯡꯁꯤꯡꯉꯣ
ꯍꯥ
ꯅꯤꯡꯁꯤꯡꯉꯣ
ꯎꯝ ꯑꯁꯨꯃꯥꯏꯅ ꯇꯧ ꯅꯤꯡꯁꯤꯡ ꯋꯥꯏ ꯍꯥꯏꯔꯛꯄꯁꯤꯅꯤ ꯍꯦꯟꯅ ꯅꯤꯡꯁꯤꯡꯉꯝꯗ꯭ꯔꯤꯁꯤ
ꯄ꯭ꯔꯦꯁꯔ ꯄ꯭ꯔꯦꯁꯔ ꯌꯥꯎꯔꯛꯄꯒꯤ ꯄ ꯄꯩꯁꯥ ꯈꯀꯤ ꯋꯥꯒꯦ ꯅꯠꯇ ꯔꯦꯟ ꯐꯠꯇꯕꯅꯤ ꯒ꯭ꯔꯦꯟ ꯐꯠꯇꯕꯒꯤ
ꯎꯝ ꯊꯑꯣꯏꯅ ꯍꯥꯏꯔꯗꯤ ꯑꯗꯨꯝ ꯀꯥꯎꯕꯅꯤ ꯑꯁꯨ ꯇ
ꯑꯗꯨꯅꯦ ꯑꯔꯨꯕ ꯋꯥꯔꯤ ꯑꯃ ꯁꯥꯔꯤ ꯅꯦꯕ ꯑꯗꯣ ꯋꯥꯔꯤꯗꯣꯨꯛ ꯑꯔꯨ ꯋꯥꯔꯤꯗꯨ ꯁꯥꯔꯦ ꯅ ꯑꯃꯨ ꯍꯩ ꯍꯧꯔꯣꯏ ꯗꯅ ꯋꯥꯔꯤ ꯂꯣꯏ ꯑꯃꯨꯛ ꯀꯥꯎꯏꯗꯣꯏꯅꯦ
ꯀ ꯀꯤ ꯀꯨꯗꯤꯁ ꯂꯩ ꯇꯔ ꯍꯜꯂꯣꯁꯂꯝ ꯀꯗ
ꯍꯣꯏ
ꯏꯁꯤꯡꯗꯒꯥꯔꯤ ꯁꯥꯟꯅꯔꯛꯄ꯭ꯔꯥ ꯏꯔꯣꯏ ꯐꯄꯤ ꯃꯣꯏ ꯀꯩꯅꯣ ꯇ